ꯍꯜꯂꯣ
ꯑꯥ ꯍꯜꯂꯣ
ꯍꯜꯂꯣ ꯑꯣ ꯀꯩꯗꯧ
ꯑꯥꯏꯚꯚꯚ, ꯚꯚꯚꯚꯚꯚ, ꯚꯚꯚꯚꯚ, ꯚꯚꯙꯚꯙ, ꯚꯚꯙ ꯆꯛꯛ ꯙꯚꯛꯛꯙ ꯌꯝ ꯍꯔꯥꯥꯎꯕ ꯃꯥꯟꯂꯦ
ꯑꯁ ꯁꯥꯎꯔꯒ ꯇꯧꯔꯛ ꯇꯧꯔꯁꯦ ꯍꯥꯏꯔꯣ ꯍꯥꯎꯁꯦ ꯍꯥꯏꯔꯣ
ꯅꯪ ꯅꯪꯗꯤ ꯌꯥꯝ ꯍꯔꯥꯎꯕ ꯃꯥꯜꯕ ꯑꯗꯨꯏꯅꯤꯗ ꯑꯩꯗꯤ ꯈꯪ ꯄꯦꯛ ꯈꯪꯉꯤ ꯍꯝ ꯃꯃꯥꯡ ꯃꯃꯥꯡꯒꯤꯗꯨꯅ ꯈꯔ ꯃꯨꯠꯇꯨ ꯅꯨꯡꯉꯥꯏ ꯍꯥꯏꯔꯀ ꯎꯝ ꯑꯗꯨꯝ ꯀꯩꯁꯨ ꯇꯧꯗꯦꯗ ꯑꯗꯨꯝ ꯍꯦꯟꯗꯦꯗꯥ ꯃꯇꯝ ꯂꯦꯜꯂꯒ ꯂꯩꯔꯝꯕꯅꯤ ꯅꯪꯉꯣꯟꯗ ꯑꯗꯨꯅꯤ ꯃꯦꯁꯦꯁꯗ ꯑꯩꯗꯤ ꯊꯕꯥꯛ ꯍꯜꯂꯛꯄꯥ
ꯑꯩꯈꯣꯏꯁꯦ ꯑꯦ ꯑꯣ ꯑꯩ ꯈꯛꯇ ꯉꯥꯏꯔꯦꯅꯦ ꯑꯗꯨꯗꯤ
ꯏꯁ ꯑꯩꯁꯨ ꯌꯥꯎꯍꯜꯂꯣꯏ ꯖꯦ ꯑꯩ ꯑꯩꯁꯨ ꯌꯥꯎꯍꯟꯕꯗ ꯀꯩꯁꯨ ꯀꯥꯏꯗꯦꯗ
ꯅꯪꯗꯤ ꯊꯕꯛ ꯍꯜꯂꯛꯄꯅꯤꯅ ꯑꯩꯗꯤ ꯊꯕꯛꯁꯨ ꯆꯠꯇꯦ ꯃꯤꯔꯦꯝ ꯃꯤꯔꯦꯝ ꯑꯣꯏꯔꯦ ꯇꯔꯦꯅꯦ ꯑꯩꯗꯤ ꯏꯀꯥꯏ ꯍꯦ
ꯇꯥꯗꯦ ꯇꯥꯗꯦ
ꯊꯕꯛ ꯌꯥꯝ ꯀꯟꯕ ꯃꯤ ꯑꯣꯏꯔꯝꯃꯦ ꯃꯤ ꯃꯆꯥꯗꯤ
ꯑꯩꯔꯣ ꯑꯩ ꯀꯥꯏꯔꯏꯅꯤꯗ ꯑꯩꯅ ꯑꯗꯨꯝ ꯆꯠꯂꯦ ꯍꯥꯏꯕꯗꯨꯗ ꯅꯪꯅ ꯌꯨꯝꯒꯤꯌꯦ ꯅꯪꯒꯤ ꯌꯨꯝꯅ ꯌꯨꯝꯗ ꯇꯧꯔꯝꯕ ꯊꯕꯛꯁꯤꯡꯗꯣ ꯌꯦꯡꯅꯔꯗꯤ ꯅꯪꯅ ꯍꯦꯟꯅ ꯇꯧꯔꯝꯒꯗꯕ ꯃꯥꯜꯂꯦ
ꯆꯪꯗꯦꯗ ꯑꯗꯨꯕꯨꯗꯤ
ꯏꯁ ꯈꯪꯗꯦꯗꯒ ꯇꯧꯔꯛꯑꯦ ꯑꯩ ꯃꯃꯥꯡꯗ ꯇꯧꯔꯝꯕ ꯀꯩꯅꯣꯗꯨꯗꯤ ꯑꯩꯁ ꯂꯣꯏꯔꯦ ꯃꯥꯒꯤ ꯄꯨꯛꯅꯤꯡꯗ ꯌꯥꯝ ꯅꯨꯡꯉꯥꯏꯇꯕ꯭ꯔꯥ ꯀꯩꯅꯣ ꯈꯨꯝꯅꯤꯡꯕꯒꯨꯝ ꯈꯨꯝꯅꯤꯡꯗꯕꯒꯨꯝ ꯇꯥꯏꯞꯇ ꯇꯧꯔ ꯂꯩꯔꯦ ꯑꯩ
ꯑꯗꯨꯕꯩ ꯑꯣꯏꯔꯝꯅꯤ
ꯍꯥ ꯑꯩꯅ ꯅꯝꯐꯨꯗ ꯋꯥꯔꯤ ꯁꯥꯟꯅꯖꯦ ꯍꯥꯏꯕꯒꯤ ꯇꯥꯏꯞꯇ ꯇꯧꯔꯦ ꯑꯗꯨꯝ ꯋꯥꯔꯤ ꯅꯨꯡꯉꯥꯏ ꯅꯨꯡꯉꯥꯏꯕ ꯁꯥꯒ ꯇꯧꯔꯁꯦꯕꯀꯣ
ꯑꯥ ꯍꯣꯏ ꯍꯣꯏ
ꯃꯥꯅ ꯀꯔꯤ ꯍꯥꯏꯁꯤꯔꯥ ꯋꯥꯔꯤꯗꯣ ꯊꯣꯛꯎꯇ꯭ꯔꯦꯕ
ꯁꯥꯎꯅꯤꯡꯉꯥꯏ ꯀꯦꯝ ꯂꯩꯇꯦꯗ ꯃꯨꯠ ꯑꯣꯞꯅꯤꯡꯉꯥꯏ ꯑꯣꯏꯅꯤꯡꯉꯥꯏꯒ ꯀꯦꯝ ꯂꯩꯇꯦꯀꯣ
ꯂꯩꯇꯦꯗ ꯍꯣꯏ ꯍꯣꯏ ꯀꯔꯤꯅ ꯈꯪꯗꯦꯅꯦ ꯑꯩꯈꯣꯏꯅ ꯇꯧꯗꯕ ꯌꯥꯗꯦ ꯍꯥꯏꯕꯒꯤ ꯇꯥꯏꯞꯇ ꯇꯧ
ꯃꯥꯗꯣ ꯃꯥ ꯃꯥꯗꯣ ꯀꯅꯔꯚꯁꯁꯨ ꯆꯠꯄ ꯑꯗꯨꯒ ꯑꯥ ꯋꯥ ꯉꯥꯡꯐꯝꯁꯨ ꯈꯪꯗꯕꯒꯤ ꯑꯣꯏꯔꯝꯅꯤ
ꯑꯣꯏꯔꯝꯃꯅꯤ ꯃꯥꯗꯣ ꯀꯩꯅꯣꯁꯨ ꯈꯔ ꯁꯣꯜꯂꯦꯕꯀꯣ ꯂꯣꯟꯗꯣ ꯎꯝ ꯑꯗꯨꯒꯤ ꯑꯠ ꯑꯑꯗꯨꯒꯤꯖꯨ ꯑꯣꯏꯔꯝꯕ ꯌꯥꯏ
ꯎꯝ ꯑꯗꯨ ꯅꯪꯅꯪ ꯈꯔ ꯉꯥꯡꯁꯤꯡꯒꯗꯕꯅꯤꯅꯦ
ꯑꯩꯅ ꯉꯥꯡꯉꯗꯤ ꯉꯥꯡꯒꯔꯦꯕ ꯑꯗꯣ ꯍꯥꯏꯔꯤꯁꯦ ꯃꯅꯤꯁꯨ ꯑꯗꯨꯝ ꯑꯃꯨꯛ ꯀꯩꯅꯣ ꯄꯥꯎꯈꯨꯝꯒꯨꯝꯕ ꯄꯤꯕꯗꯣ ꯐꯖꯅ ꯄꯤꯔꯛꯇ꯭ꯔꯕꯅꯤꯅ
ꯄꯥꯎꯈꯨꯝ ꯄꯤꯗ꯭ꯔꯗꯤ ꯄꯥꯎꯈꯨꯝ ꯄꯤꯗ꯭ꯔꯗꯤ ꯋꯥ ꯑꯥ ꯋꯤ ꯉꯥꯡꯅꯤꯡꯉꯥꯏ ꯂꯩꯇꯕꯅꯦ
ꯍꯣꯏ ꯑꯗꯨꯒꯤ ꯑꯗꯨꯝ ꯑꯩꯅ ꯑꯩꯅ ꯊꯣꯛꯄ ꯇꯧꯔꯒ ꯑꯗꯨꯝ ꯉꯥꯡꯉ ꯂꯩꯔꯦ
ꯑꯩꯁꯨ ꯑꯩꯁꯨ ꯉꯥꯡꯕ ꯀꯌꯥ ꯍꯩꯇꯦꯀꯣ ꯅꯪꯅ ꯈꯔ ꯉꯥꯡꯉꯨꯀꯣ
ꯑꯩꯁ ꯌꯥꯝ ꯍꯔꯥꯎꯅ ꯉꯥꯡꯉꯛꯏꯁꯤꯕꯨ ꯍꯩꯇꯦ ꯀꯥꯏ ꯁꯨꯃꯥꯏ ꯇꯧꯔꯗꯤ ꯅꯨꯡꯉꯥꯏꯗꯅ
ꯑꯩꯗꯤ ꯈꯔ ꯅꯣꯛꯀꯟꯕꯩꯅꯦ
ꯅꯗꯨꯀꯥꯟꯕꯩꯅꯦꯕ ꯅꯣꯛꯂꯛꯑꯣꯅꯦ ꯑꯝꯇ ꯌꯦꯡꯒꯦꯅꯦ
ꯑꯗꯨꯃꯥꯏ ꯍꯥꯏꯔꯗꯤ ꯑꯃꯨꯛ ꯅꯣꯛꯅꯤꯡꯗꯦꯕ
ꯑꯣ ꯅꯪ ꯅꯣꯛꯄꯗꯣ ꯐꯖꯕꯔ ꯑꯝꯇ ꯌꯦꯡꯒꯦꯕ
ꯑꯠ ꯂꯣꯛꯑꯣ ꯍꯥꯏꯕꯗꯤ ꯑꯃꯨꯛ ꯅꯣꯛꯅꯤꯡꯗꯕ
ꯎꯝ ꯑꯗꯨꯗꯤ ꯍꯣꯔꯦꯟ ꯇꯨꯃꯤꯟꯅ ꯍꯣꯔꯦꯟ ꯇꯨꯃꯤꯟꯅ ꯇꯥꯔꯒꯦ ꯑꯗꯨꯗꯤ ꯋꯥꯔꯤ ꯁꯥꯟꯅꯔꯀꯥꯟꯗ ꯀꯃꯥꯏ ꯇꯧꯒꯦ ꯍꯥꯏꯗꯣ
ꯑꯗꯣ ꯅꯪꯗꯤ ꯊꯕꯛ ꯍꯜꯂꯛꯇ ꯉꯥꯏꯔꯤ ꯍꯥꯏ ꯆꯥꯛ ꯆꯥꯔꯝꯈꯤꯔꯣꯏꯅꯦ
ꯎꯝ ꯆꯥꯗ꯭ꯔꯤ ꯅꯣꯡ ꯅꯣꯡꯅ ꯂꯣꯏꯅꯣꯡꯅ ꯂꯣꯏ ꯆꯣꯠꯇꯅ
ꯏꯁꯤꯡ ꯊꯨꯝꯕ꯭ꯔꯣ ꯅꯣꯏꯗꯁꯨ
ꯑꯁ ꯍꯨꯝ ꯏꯁꯤꯡ ꯊꯨꯝꯗꯦ ꯑꯩꯁꯤꯅ ꯈꯔ ꯆꯤꯡ ꯃꯊꯛꯇ ꯑꯣꯏꯕ ꯂꯩꯕ ꯑꯁꯦ ꯌꯨꯝꯁꯦ ꯃꯦꯟ ꯔꯣꯗꯇꯒꯤ ꯈꯔ ꯃꯊꯛꯇ ꯑꯣꯏꯅ ꯂꯩꯕ
ꯐꯩꯌꯦ ꯑꯗꯨꯗꯤ ꯑꯩꯈꯣꯏꯗꯤ ꯏꯁꯤꯡ ꯊꯨꯝꯕꯒꯤ ꯂꯣꯏꯔꯦ
ꯉꯥꯏꯍꯥꯛ ꯆꯨꯕꯗ ꯑꯗꯨ ꯃꯨꯛ ꯊꯨꯝꯃꯕ
ꯎꯝ ꯊꯨꯝꯃꯦ ꯁꯨꯃꯥꯡꯒ ꯂꯣꯏ ꯊꯨꯝꯃꯦ ꯔꯨꯝꯗ ꯐꯥꯎ ꯆꯪꯉꯦ
ꯃꯅꯤꯅꯦ ꯄꯨꯔꯥ ꯕꯖꯥꯔ ꯃꯌꯥꯏꯒꯨꯝꯕꯗ ꯀꯩꯕ ꯂꯩꯕꯖꯦ ꯑꯗꯨꯝ ꯈꯟꯕꯗ
ꯎꯝ ꯍꯣꯏ
ꯑꯗꯨꯒꯨꯝꯕꯗ ꯂꯩꯔꯨꯅꯨꯗ ꯊꯥꯗꯣꯛꯈꯔꯣꯗ ꯇꯣꯉꯥꯟꯅ ꯂꯩꯔꯣꯗ ꯁꯤꯁ
ꯎꯄꯥꯥꯏ ꯂꯩꯍꯤꯇꯦ ꯎꯄꯥꯥꯏ ꯂꯩꯏꯇꯦ
ꯌꯥꯝ ꯇꯜꯂꯦꯕ ꯅꯣꯡꯃꯛ ꯉꯥꯍꯥꯛ ꯀꯩꯅꯣ ꯉꯥꯍꯥꯛ ꯆꯨꯔꯒ ꯏꯁꯤꯡꯒꯨꯝꯕ ꯊꯨꯝꯕꯁꯦ ꯌꯥꯝ ꯇꯜꯂꯦꯕ ꯍꯥꯏ ꯍꯣꯏ ꯆꯨꯝꯃꯦ ꯊ꯭ꯔꯤ ꯗꯦꯖ ꯐꯣꯔ ꯗꯦꯁꯀꯨꯝꯕ ꯂꯦꯞꯇꯕꯤ ꯆꯨꯔꯒ ꯏꯁꯤꯡ ꯆꯥꯎꯋꯦ ꯍꯥꯏꯔꯗꯤ ꯐꯩꯌꯦꯕ ꯃꯅꯤꯄꯨꯔꯁꯦ ꯗ꯭ꯔꯦꯅꯦꯖ ꯁꯤꯁꯇꯦꯝ ꯑꯝꯇ ꯌꯥꯗꯦꯕ ꯉꯥꯏꯍꯥꯛ ꯉꯥꯏꯍꯥꯛ ꯆꯨꯨꯔꯦ ꯄꯨꯡ ꯑꯃꯐꯥꯎ ꯌꯎꯗꯕ ꯅꯣꯡ ꯆꯨꯕꯗꯨꯗꯕꯨ ꯏꯁꯤꯡ ꯆꯥꯎꯔꯦ ꯍꯥꯏꯔꯗꯤ ꯌꯥꯝ ꯐꯔꯛꯇꯥꯕ
ꯍꯣꯏ ꯉꯁꯤꯖꯨ ꯄꯨꯡ ꯑꯃ ꯑꯅꯤꯗ ꯉꯥꯏꯔꯤ ꯆꯕꯗꯣ
ꯑꯗꯨꯏ ꯌꯥꯝꯕꯁꯨ ꯅꯠꯇꯦꯗꯅ
ꯎꯝ
ꯑꯗꯨꯒꯗꯤ ꯑꯃꯨꯛ ꯏꯁꯤꯡ ꯆꯥꯎꯔꯦ ꯇꯧꯔꯤꯖꯦ ꯌꯦꯡꯉꯣ ꯃꯈꯥꯒꯤ ꯗ꯭ꯔꯦꯅꯦꯖ ꯏꯁꯤꯡ ꯆꯠꯀꯗꯕꯗꯨ ꯑꯝꯇ ꯁꯦꯝꯗꯔꯦꯕ ꯀꯥꯏꯗꯒꯤ ꯂꯝꯕꯤꯗꯒꯤ ꯗ꯭ꯔꯦꯅꯦꯖꯇꯨꯅ ꯍꯦꯟꯅ ꯋꯥꯡꯕ ꯆꯔꯤꯁꯤꯕꯨ
ꯂꯝꯕꯤꯗ ꯏꯁꯤꯡꯒꯨꯝꯕꯗ ꯗ꯭ꯔꯦꯅꯦꯖꯇꯨꯗꯠ ꯗ꯭ꯔꯦꯅꯦꯖꯇꯨꯅ ꯍꯦꯟꯅ ꯅꯦꯝꯒꯗꯕꯗꯣ
ꯎꯝ
ꯅꯦꯝꯗ꯭ꯔꯦꯕ ꯍꯧꯖꯤꯛꯀꯤ ꯑꯃꯣꯠ ꯑꯀꯥꯏ ꯆꯠꯀꯗꯕ ꯏꯁꯤꯡꯒꯤ ꯀꯩꯅꯣꯗꯨꯅ ꯍꯦꯟꯅ ꯋꯥꯉꯥꯗꯤ ꯀꯗꯥꯏꯗꯒꯤ ꯏꯁꯤꯡ ꯃꯨꯠꯄꯗ ꯆꯪꯗꯣꯏꯅꯣꯕ
ꯑꯗꯨꯅꯦ ꯃꯣꯏꯒꯤ ꯂꯥ ꯅꯅꯥꯂꯥ ꯃꯌꯥꯝꯗꯣ
ꯍꯣꯏ ꯍꯣꯏ
ꯑꯗꯨꯗꯣ ꯃꯣꯏꯗꯤ ꯗꯥꯏꯔꯦꯛ ꯗꯥꯏꯔꯦꯛ ꯊꯤ ꯃꯌꯥꯝ ꯃꯄ ꯌꯥꯝꯗꯣ ꯃꯣꯏ ꯦꯔꯦ ꯗꯦꯔ ꯍꯟꯗꯣꯣꯏꯗꯅ ꯑꯗꯨ ꯃꯌꯥꯝꯗꯣ ꯑꯃꯨꯛ ꯆꯪꯉꯛꯑꯅꯤ
ꯑꯗꯨꯅꯤ
ꯃ ꯅ ꯑꯃꯗꯤꯞ ꯍꯖꯥꯔꯦ
ꯚꯔꯥꯗ ꯂꯩꯒꯔꯣ
ꯃꯠꯇꯦ
ꯅꯣꯏ ꯌꯨꯝꯗ
ꯎꯝ ꯌꯨꯝ ꯃꯔꯔꯕꯨꯁꯨ ꯀꯦꯩꯅ ꯍꯣ
ꯑꯣ ꯑꯣ ꯑꯗꯨꯗꯤ ꯌꯥꯝ ꯐꯩꯩꯅ ꯌꯥꯝ ꯁꯦꯝꯖꯤꯟꯕ ꯌꯥꯏꯅꯦ ꯑꯗꯨꯒꯤꯅꯤꯅꯦ ꯉꯁꯥꯏ ꯅꯪꯅ ꯎꯄꯥꯏ ꯂꯩꯇꯦ ꯇꯧꯔꯤꯗꯣ ꯔꯦꯟꯒꯨꯝ ꯔ ꯔꯦꯟꯒꯨꯝꯕ ꯑꯣꯏꯔꯗꯤ ꯅꯨꯡꯉꯥꯏꯇ꯭ꯔꯦ ꯍꯥꯏꯅ ꯍꯣꯡꯕ ꯌꯥꯏꯗꯅ ꯑ ꯑꯩ ꯅꯪ ꯒ꯭ꯌꯥꯟ ꯇꯥꯔꯨꯗ꯭ꯔꯕ ꯑꯗꯨꯏꯗꯣ ꯅꯪꯅ ꯍꯥꯏꯔꯛꯄꯗꯣ
ꯍꯧꯖꯤꯛꯇꯤ ꯃꯩ ꯂꯥꯛꯑꯕ ꯅꯦꯠꯋꯥꯛ ꯐꯪꯉꯕ
ꯐꯪꯉꯦ ꯐꯪꯉꯦ ꯍꯧꯖꯤꯛ ꯍꯧꯖꯤꯛꯇ ꯌꯧꯔꯛꯄꯗ ꯉꯥꯏꯔꯤ ꯑꯩꯅ ꯉꯁꯥꯏꯗꯒꯤ ꯒ꯭ꯌꯥꯟ ꯇꯥꯗꯕ
ꯍꯁꯥꯏꯅ ꯄꯨꯡ ꯄꯨꯡ ꯀꯌꯥꯅꯣ ꯏꯁꯤꯡ ꯊꯨꯝꯂꯛꯄꯗꯨꯒ ꯀꯥꯎꯈꯦ ꯅꯅ
ꯍꯧꯖꯤꯛꯁꯨ ꯊꯨꯡꯉꯕ
ꯍꯧꯖꯤꯛꯇꯤ ꯈꯔ ꯈꯔꯗꯤ ꯂꯩꯌꯦ ꯁꯨꯃꯥꯡꯗꯗꯤ ꯑꯗꯨꯗꯣꯝ ꯃꯅꯨꯡ ꯑꯣꯝꯗꯗꯤ ꯆꯪꯗ꯭ꯔꯦꯥ ꯄꯨꯡ ꯑ ꯄꯨꯡ ꯑꯍꯨꯝ ꯄꯨꯡ ꯑꯍꯨꯝ ꯃꯔꯤ ꯑꯗꯨꯋꯥꯏꯗꯔ ꯈꯪꯗꯦ
ꯍꯣꯏ ꯑꯗꯨ ꯑꯗꯨꯋꯥꯏꯗ ꯁꯨꯕꯅꯦ ꯄꯨꯡ ꯇꯔꯨꯛꯀꯨꯝꯕꯗꯔ ꯍꯣꯏ ꯖꯒꯥ ꯖꯒꯥꯕꯨꯗꯤ ꯑꯗꯨꯝ ꯑꯣꯏꯌꯦꯀꯣ ꯑꯁꯤꯦ ꯌꯥꯝ ꯅꯛꯅ ꯂꯩꯃꯤꯟꯅꯔꯁꯨ ꯅꯣꯡ ꯆꯨꯕꯁꯤꯦ
ꯆꯤꯡ ꯃꯌꯥꯝꯗꯒꯤ ꯂꯥꯛꯄꯗꯣ ꯑꯩꯈꯣꯏꯗ ꯑꯩꯈꯣꯏꯗ ꯂꯣꯏ ꯊꯨꯝꯕꯒꯝ ꯇꯧꯔꯦ ꯑꯩꯈꯣꯏꯁꯨ ꯃꯥꯡꯅ ꯏꯍꯟ ꯍꯟꯕ
ꯅꯣꯏꯅ ꯈꯔ ꯀꯨꯠꯄ꯭ꯔꯣ
ꯑꯗꯨꯝ ꯍꯣꯏ ꯑꯩꯈꯣꯏ ꯀꯨꯞꯄꯩ ꯑꯩꯈꯣꯏꯗꯅ ꯑꯩꯈꯣꯏꯗ ꯍꯦꯟꯅ ꯆꯪꯉꯦꯕ ꯑꯗꯨꯒꯤ ꯑꯩꯗꯤ ꯐꯃꯨꯡꯗ ꯉꯁꯥꯏꯗꯣ ꯐꯃꯨꯡꯗ ꯍꯤꯞꯄ ꯂꯩꯕꯅꯦꯕ ꯚꯗꯤꯑꯣ ꯌꯦꯡꯉꯒ ꯃꯄꯥꯟ ꯊꯣꯛꯀꯦꯅ ꯊꯣꯛꯂꯛꯄ ꯏꯁꯤꯡ ꯂꯣꯏ ꯆꯪ ꯂꯩꯔꯝꯃꯕ
ꯇꯥꯎꯔꯒ ꯂꯩꯔꯝꯃꯅꯤꯀꯣ ꯇꯨꯝꯃꯀꯥꯟꯗ ꯑ ꯅꯝꯕꯨꯣꯜ ꯇꯨꯔꯦꯜꯗꯨꯗ ꯑꯣꯏꯅ ꯇꯨꯝꯃꯒ ꯂꯩꯔꯝꯃꯅꯤ ꯐꯃꯨꯡꯒ ꯀꯣ
ꯈꯔ ꯈꯔ
ꯅꯪ ꯂꯩꯐꯝꯁꯤꯕ ꯅꯣꯏ ꯂꯩꯐꯝꯁꯤꯕꯣ ꯅꯣꯏ ꯀꯔꯤ ꯍꯥꯏꯁꯤꯔꯥ ꯅꯣꯏ ꯏꯃꯥꯟꯅꯕ ꯉꯛꯇ ꯂꯩꯔꯤꯔꯣ ꯅꯠꯇ꯭ꯔꯒ ꯃꯤꯒ ꯄꯨꯜꯂꯒ ꯂꯩꯕ ꯃꯤ ꯃꯤꯛꯁ ꯑꯣꯏꯅ ꯂꯩꯔꯔꯣ
ꯐꯦꯃꯤꯂꯤ ꯂꯩꯕꯅꯦ
ꯍꯥꯥ
ꯐꯦꯝꯂꯤ ꯐꯦꯃꯤꯂꯤ ꯂꯩꯕꯅꯦꯕ
ꯅꯠꯇꯦ ꯅꯣꯏꯒꯤ ꯅꯕꯔꯁꯤꯡꯗꯣ ꯍꯥꯏꯕ
ꯑꯣ ꯑꯣ
ꯑꯗꯨꯝ ꯅꯣꯏ ꯅꯣꯏ ꯂꯣꯏ ꯄꯨꯟꯕ꯭ꯔꯥ ꯅꯠꯇ꯭ꯔꯒ ꯅꯣꯏ ꯉꯛꯇ ꯀꯣꯂꯣꯅꯤꯒꯨꯝꯕ ꯁꯥꯔꯒ ꯂꯩꯕꯗꯨꯣ ꯑꯣꯏꯕ꯭ꯔꯕ
ꯅꯠꯇꯦꯗ ꯂꯣꯏ ꯃꯌꯥꯝ ꯃꯤꯛꯁ ꯑꯞꯅꯤꯗ
ꯑꯣ ꯂꯝ ꯂꯩ ꯂꯩꯕꯩꯅꯦꯕꯀꯣ
ꯂꯝ ꯂꯩꯕ ꯅꯠꯇꯦ ꯒꯣꯔꯃꯦꯟꯅ ꯄꯤꯕ
ꯑꯣ ꯀ꯭ꯋꯥꯇꯔ
ꯑ
ꯑꯥ ꯑꯩꯅ ꯒ꯭ꯌꯥꯟ ꯇꯥꯔꯛꯄꯁꯦ ꯑꯅꯤ ꯁꯨꯔꯦꯀꯣ ꯍꯧꯖꯤꯛ ꯀ꯭ꯋꯥꯇꯔ ꯀ꯭ꯋꯥꯇꯔꯗ ꯂꯩꯕꯕꯨ ꯅꯨꯡꯉꯥꯏꯇꯦ ꯇꯧꯔ ꯂꯩꯔꯗꯤ
ꯏꯁꯤꯡ ꯊꯨꯝꯃꯟꯗꯕꯒꯤ ꯅꯨꯡꯉꯥꯏꯇꯕ ꯑꯗꯨꯏꯅꯤꯗ ꯅꯣꯡ ꯈ꯭ꯔ ꯆꯨꯔꯗꯤ ꯍꯦꯛꯇ ꯁꯨꯃꯥꯡ ꯌꯥꯧꯋꯦ ꯑꯗꯨꯒꯤꯅꯦ
ꯑꯣ ꯃꯣꯏ ꯑ ꯆꯦꯟꯖ ꯇꯧꯕ ꯌꯥꯗꯕ꯭ꯔꯣ ꯑꯗꯨꯒꯤꯗꯣ ꯍꯥꯏꯔꯒ
ꯑꯩꯈꯣꯏ ꯃꯤ ꯃꯁꯥ ꯃꯁꯥꯅ ꯂꯣꯏ ꯁꯦꯝꯅꯩꯗ
ꯑꯣ
ꯍꯣꯏꯗ ꯌꯨꯝꯒꯤ ꯑꯩꯈꯣꯏꯒꯤ ꯌꯨꯝꯒꯤ ꯑꯣꯏꯅ ꯂꯩꯔꯕꯅꯤꯅꯀꯣ
ꯎꯝ ꯍꯣꯏ
ꯄꯨꯔ ꯆꯥꯛ ꯏꯟꯁꯥꯡ ꯀꯩꯀꯥ ꯀꯩꯀꯥ ꯑꯗꯨꯝ ꯌꯨꯝꯒꯤ ꯇꯥꯏꯞꯇ ꯇꯧꯔꯃꯤꯅ
ꯍꯣꯏ ꯄꯩꯁꯥ ꯂꯩꯇꯅꯤꯅ ꯁꯦꯝꯕꯁꯨ ꯉꯝꯗ꯭ꯔꯦ ꯑꯗꯨꯗꯨꯅꯤ ꯃꯤꯗꯤ ꯂꯣꯏ ꯁꯦꯝꯅꯗ꯭ꯔꯦꯕ
ꯀ꯭ꯋꯥꯇꯔꯗ ꯂꯩꯕꯕꯨ ꯄꯩꯁꯥ ꯂꯩꯇꯦ ꯍꯥꯏꯔꯒꯗꯤ
ꯑꯁ ꯄꯩꯁꯥ ꯂꯥꯏꯕ ꯈꯛꯇ ꯅꯠꯇꯦꯅꯦ ꯂꯩꯔꯤꯁꯦ ꯂꯩꯇꯕꯁꯨ ꯌꯥꯎꯔꯤꯅꯦ ꯑꯗꯨꯗꯤ ꯀꯩꯅꯣ ꯑꯩꯈꯣꯏꯁꯨ ꯌꯥꯝ ꯂꯥꯏꯔꯔꯦ ꯍꯧꯖꯤꯛꯀꯥꯟ
ꯑꯥ
ꯌꯥꯝ
ꯌꯥꯝ ꯆꯤꯟꯕ ꯃꯇꯥꯡꯁꯨ ꯂꯩꯗꯅ
ꯍꯣꯏ ꯍꯣꯏ ꯆꯨꯝꯃꯦ ꯆꯨꯝꯃꯦ ꯑꯗꯨꯕꯨꯗꯤ
ꯑꯗꯨꯅꯤꯗ ꯑꯌꯥꯝꯕ ꯃꯇꯝꯗꯗꯤ ꯂꯩ ꯍꯥꯏꯕ ꯅꯠꯇꯦꯀꯣ
ꯍꯦꯟꯅ ꯂꯩꯇꯕ ꯍꯥꯏꯕ ꯇꯥꯔꯦ
ꯂꯩꯕꯅ ꯈꯔ ꯌꯥꯝ ꯃꯅꯤꯗ
ꯑꯗꯨ ꯑꯁ ꯂꯩꯌꯦ ꯍꯥꯏꯅꯤꯡꯉꯥꯏ ꯃꯇꯝ ꯂꯩꯇꯦꯗ ꯑꯗꯨꯒꯨꯝꯕ ꯃꯇꯝ ꯂꯩꯇꯦꯗ
ꯑꯃꯔꯣꯝꯗ ꯂꯥꯛꯑꯗꯤ ꯑꯃꯔꯣꯝꯗ ꯑꯃꯨꯛ ꯆꯠꯄ
ꯎꯝ ꯑꯗꯨꯝ ꯆꯠ ꯑꯗꯨꯝ ꯂꯩꯕꯅꯦꯗ ꯂꯥꯛꯄꯗꯤ ꯌꯥꯝ ꯌꯥꯝ ꯇꯞꯅ ꯂꯥꯛꯑꯒ ꯆꯠ
ꯑ ꯍꯣꯏ ꯍꯣꯏ ꯆꯠꯄꯒꯤ ꯂꯝꯕꯤ ꯍꯥꯟꯅ ꯂꯩꯔꯝꯅꯤ ꯂꯥꯛꯇ꯭ꯔꯤꯉꯩ ꯃꯃꯥꯡꯗ
ꯎꯝ ꯑꯗꯨꯅꯦ ꯑꯗꯨꯃꯥꯏꯅ ꯇꯧꯔꯒ ꯂꯩꯕꯅꯤ
ꯑꯗꯨꯗꯨꯅꯦ
ꯃꯈꯣꯡ ꯃꯈꯣꯡꯁꯤꯗ ꯂꯣꯏ ꯀꯛꯊꯠꯀꯗꯕꯅꯤ ꯆꯦꯟꯗ꯭ꯔꯗꯤ
ꯁꯨꯕ ꯌꯥꯗꯕ ꯑꯃꯨꯛꯑꯃ ꯇꯧ
ꯄꯨꯔꯥ ꯂꯩꯇꯕꯗꯨꯅ ꯈꯔ ꯐꯒꯗꯕ ꯃꯥꯜꯂꯤ
ꯍꯣꯏ ꯆꯠꯅꯤꯡꯉꯥꯏ ꯂꯩꯇ꯭ꯔꯦꯀꯣ ꯑꯗꯨ ꯑꯣꯏꯔꯗꯤ
ꯂꯩꯔꯀꯥꯟꯗꯅ ꯑꯗꯨꯝ ꯆꯠꯅꯤꯡꯉꯥꯏ ꯃꯐꯝꯁꯦ ꯃꯐꯝꯁꯦ ꯑꯗꯨꯝ ꯂꯩꯌꯅꯦꯕ
ꯍꯣꯏ ꯂꯩꯔꯗꯤ ꯑꯍꯥꯎꯕꯁꯨ ꯆꯥꯅꯤꯡꯉꯛꯑꯦ ꯄ꯭ꯔꯣꯒ꯭ꯝ ꯇꯥꯏꯕ
ꯎꯝ ꯑꯗꯨꯗꯟꯅꯦ
ꯂꯩꯗ꯭ꯔꯗꯤ ꯎꯄꯥꯏ ꯂꯩꯗꯕꯩ ꯑꯗꯨꯝ ꯇꯨꯃꯤꯟ ꯂꯩꯌꯦꯕ
ꯑꯃꯠꯇ ꯂꯩꯇꯕꯗꯨꯅ ꯈꯔ ꯐꯥꯔꯛꯄꯒꯨꯝ ꯇꯧꯕꯒꯅꯤ
ꯍꯣꯏ ꯄꯩꯁꯥꯕꯨ ꯍꯦꯛ ꯂꯩꯔꯗꯤ ꯑꯩꯗꯤ ꯑꯗꯨꯝ ꯆꯥꯅꯤꯡ ꯊꯛꯅꯤꯡꯕꯒꯤ ꯋꯥꯈꯥꯛ ꯊꯣꯛꯂꯛꯑꯅꯤ
ꯎꯝ ꯑꯗꯨꯗꯤ ꯉꯁꯤꯗꯤ ꯑꯍꯥꯎꯕ ꯆꯥꯔꯝꯝꯕꯅꯤ
ꯍꯣꯏ
ꯍꯥꯏꯕꯗꯤ ꯉꯁꯥꯏꯗꯣ ꯈꯔ ꯆꯪꯈ꯭ꯔꯦꯕ
ꯌꯥꯝ ꯍꯩꯅ ꯍꯥꯏꯔꯛꯏꯅꯦ
ꯍꯗ ꯑꯗꯨꯝ ꯒ꯭ꯌꯥꯟ ꯇꯥꯔꯛꯑꯦꯗ ꯅꯪꯅ ꯍꯥꯏꯔꯛꯄꯗꯨꯗ
ꯎꯝ
ꯀꯔꯤ ꯀꯔꯤ ꯑꯣꯏꯅ ꯍꯣꯠꯅꯔꯒꯦ
ꯍꯁꯤꯁꯦ ꯑꯩꯗꯤ ꯑꯩꯈꯣꯏꯗꯤ ꯄꯣꯞ ꯑꯣꯏꯅ ꯇꯧꯔꯦ
ꯑꯣ ꯅꯪꯅ ꯑꯣꯏꯅ ꯂꯩꯔꯦ ꯉꯁꯤꯗꯤ
ꯑꯩ ꯂꯩꯗꯦꯗ ꯑꯩ ꯂꯩꯅꯤꯡꯉꯥꯏ ꯑꯩꯆꯦ ꯄꯨꯈꯩ ꯃꯒꯤꯦꯛ ꯑꯝꯇ ꯂꯩꯇꯦꯗ
ꯑꯗꯨꯗꯤ ꯉꯁꯥꯏ ꯆꯪꯉꯛꯄꯗꯨꯗ ꯍꯥꯎꯅ ꯄꯥꯏꯔꯗꯤ ꯍꯥꯎꯅ ꯆꯥꯅꯤꯡꯉꯦ ꯍꯥꯏꯕꯗꯨꯗ ꯅꯪꯅ ꯑꯣꯏꯅ ꯂꯩꯔꯨꯔꯕ꯭ꯔꯥ ꯁꯤꯅꯦꯗ
ꯑꯩꯈꯣꯏ ꯑꯩ ꯏꯆꯦ ꯗꯗꯥ ꯑꯣꯏꯅ ꯂꯩꯕꯤꯕꯅꯤꯗ
ꯑꯣ ꯑꯣ ꯅꯪꯒꯤꯗꯤ ꯇꯣꯉꯥꯟꯅ ꯆꯥꯅꯤꯡ ꯆꯥꯒꯗꯕ ꯊꯝꯈ꯭ꯔꯦꯕ ꯆꯥꯅꯤꯉꯦ
ꯑꯩꯒꯤꯗꯤ ꯌꯥꯝꯗꯦꯗ ꯉꯁꯥꯏꯒꯤꯗꯨꯗꯤ
ꯅꯪꯗꯤ ꯍꯧꯒꯔꯣꯏꯗ꯭ꯔꯣ
ꯍ
ꯆꯥꯛ ꯆꯥꯡ ꯆꯥꯡ ꯑꯩꯗꯣ ꯅꯝ ꯃꯗꯅꯒ
ꯌꯥꯝ ꯌꯥꯝ